ꯎꯝ
ꯇꯥꯄꯣ
ꯑꯥ ꯇꯥꯏꯌꯦ
ꯑꯣ ꯉꯁꯤꯗꯤ ꯀꯣꯂꯦꯖ ꯀ꯭ꯂꯥꯁ ꯀꯨꯝꯕ ꯆꯠꯀꯦꯔꯥ
ꯆꯇꯅꯤ ꯍ
ꯆꯒꯗꯕ꯭ꯔꯣ
ꯎꯝ ꯑꯗꯒꯅ‌ꯦ
ꯑꯣ ꯆꯥꯛ ꯆꯥꯛ ꯆꯔꯦ
ꯆꯥꯗꯔꯤ
ꯀꯔꯤ ꯌꯦꯟꯁꯥꯡ ꯊꯣꯡꯈ꯭ꯔꯒꯦ
ꯄꯝ ꯀꯅ ꯊꯃꯤ ꯍꯣꯁꯇꯦꯜ ꯍꯥꯏꯅꯤ
ꯑꯣ ꯑꯆꯥ ꯑꯠꯆꯥ ꯄꯝꯀꯤꯟꯒ ꯊꯔꯣꯏ ꯑꯦ ꯄꯝꯀꯤꯟꯒ ꯇꯟꯍꯦꯟꯒ ꯍꯥꯞꯄꯒ ꯆꯥꯕꯁꯨ ꯌꯥꯝ ꯍꯥꯎꯅꯤꯀꯣ꯫
ꯎꯝ꯫
ꯀꯣ꯫
ꯅꯪꯅꯦ ꯀꯩꯊꯕꯣꯠ ꯇꯧꯗꯣꯏꯅꯣ ꯉꯁꯤꯗꯤ꯫
ꯑꯩꯗꯤ ꯑꯌꯨꯛ ꯉꯟꯇꯥ ꯍꯧꯒꯠꯂꯛꯑꯦ ꯄꯨꯡ ꯃꯉꯥ ꯑꯗꯨꯋꯥꯏꯗ ꯖꯤꯝ ꯆꯠꯂꯑꯦ ꯑꯗꯨꯒ ꯆꯥꯛ ꯆꯥꯗ꯭ꯔꯦ ꯍꯧꯖꯤꯛ ꯊꯕꯛ ꯆꯠꯂ ꯂꯩꯔꯦ꯫ ꯍꯣꯔꯦꯟ ꯍꯣꯇꯦꯜꯗ ꯆꯥꯛ ꯆꯥꯒꯗꯕ ꯃꯥꯜꯂꯦ ꯑꯩꯈꯣꯏ ꯏꯁꯇꯥꯐ ꯀꯥ ꯀꯣ
ꯍꯣꯏ꯫ ꯅ‌ꯣꯏ ꯀꯩꯗꯕꯛ ꯁꯨꯔꯒꯦꯌꯥ꯫
ꯊꯕꯛ ꯃꯆꯥꯅꯤꯗ
ꯍꯥꯏꯗꯤ ꯊꯕꯛ ꯃꯆꯥ ꯑꯣꯏꯔꯥꯁꯨ ꯐꯪꯉꯗꯤ ꯐꯥꯔꯦꯗꯅ ꯑꯩꯈꯣꯏꯒꯤ ꯁꯥꯇ꯭ꯔ ꯑꯣꯏꯅ ꯎꯄꯥꯏ ꯂꯩꯇꯦ꯫
ꯑꯩꯅ ꯍꯧꯖꯤꯛ ꯀꯥꯔꯤꯁꯦ ꯀ꯭ꯂꯥꯁ ꯇꯨꯋꯦꯜꯐꯥ ꯅꯠꯇ꯭ꯔꯒ꯫
ꯅꯨꯔꯁꯤꯟ ꯆꯇꯄꯥ꯫ ꯅꯨꯔꯁꯤꯡ ꯆꯄ꯫
ꯑꯣ ꯑꯣ ꯌꯥꯝ ꯐꯩꯅꯦ ꯅꯔꯁꯤꯡ ꯆꯠꯄꯗ ꯌꯥꯝ ꯐꯕꯅꯦ ꯃꯤꯒꯤ ꯁꯦꯕꯥ ꯇꯧꯕꯅꯤꯅꯀꯣ ꯕꯣꯔ ꯌꯥꯝ ꯐꯪꯒꯅꯤꯗ ꯑꯗꯣ ꯑꯗꯣ꯫ ꯁꯥꯎꯅꯤꯡ ꯁꯥꯎꯅꯤꯡꯕ ꯃꯇꯝꯗ ꯃꯤꯉꯣꯟꯗ ꯍꯤꯗꯥꯛꯁꯨ ꯄꯨꯡꯀꯥꯞꯇ ꯄꯨꯡꯊꯤꯟꯗ꯫ ꯊꯤꯟꯕ ꯅꯤꯀꯣ ꯀꯟꯅꯥ ꯀꯟꯅꯥ꯫ ꯃ꯫ ꯑꯣꯐ ꯂꯩꯕ ꯃꯇꯝꯗꯗꯤ꯫ ꯎ꯫ ꯫ ꯑꯗꯣ ꯅꯔꯁ ꯅꯔꯁꯀꯤ ꯃꯈꯨꯠꯁꯨ ꯂꯩꯕꯅꯦ ꯍꯣꯏ ꯏꯆꯦꯁꯨ ꯅꯔꯁ ꯅꯦꯕꯀꯣ꯫
ꯎꯝ꯫
ꯃꯥꯅ ꯑꯩꯉꯣꯟꯗ ꯑꯗꯨꯝ ꯍꯤꯗꯥꯛ ꯀꯥꯞꯄꯗꯤ ꯑꯩꯁꯦ ꯅꯥ ꯑꯗꯨꯝ ꯂꯩꯍꯧꯒꯨꯝ ꯇꯧꯔꯗꯤ ꯑꯩꯗꯤ ꯑꯗꯨꯝ ꯇꯥꯏꯐꯣꯠꯁꯦ ꯑꯗꯨꯝ ꯂꯩꯕꯅꯤꯅ ꯇꯥꯏꯐꯣꯠ ꯑꯗꯨꯝ꯫ ꯇꯥꯏꯕ ꯈꯪꯕ꯭ꯔꯥ꯫ ꯑꯗꯨꯒꯤ꯫ ꯑꯗꯨꯝ ꯀꯔꯤ ꯍꯥꯏꯁꯤꯔꯥ ꯏꯁꯥ ꯁꯥꯗꯅꯤꯡꯉꯥꯏ ꯄꯦꯔꯥꯁꯇꯣꯃꯣꯜꯒꯨꯝꯕ ꯆꯥꯔꯁꯨ ꯌꯥꯗꯕ ꯏꯟꯖꯦꯛꯁꯟꯗꯤ ꯑꯣꯏꯅ ꯌꯥꯕ꯫ ꯑꯩꯏ ꯏꯆꯦꯅ ꯑꯗꯨꯝ ꯀꯥꯞꯄꯤꯕꯅꯦꯕ꯫ ꯑꯗꯨ ꯃꯥꯅ ꯀꯥꯞꯄꯗꯤ ꯅꯥꯗꯦ꯫ ꯑꯗꯨ ꯏꯆꯦ ꯍꯧꯖꯤꯛꯇꯀꯤ ꯃꯌꯨꯝ꯫ ꯄꯥꯟꯈ꯭ꯔꯕꯅꯤꯅ ꯍꯣꯔꯦꯟ꯫ ꯍꯣꯁꯄꯤꯇꯥꯜꯗ ꯆꯠꯂꯒ ꯔꯤꯝꯁꯀꯨꯝꯕ꯫ ꯀꯩꯗ ꯆ ꯄꯀꯥꯥꯟꯗ ꯀꯥ ꯄꯀꯥꯗꯅꯦ ꯌꯥꯝꯅ ꯅꯥꯕꯥꯅꯦ ꯑꯁ꯫ ꯐꯨꯅꯤꯡꯕꯁꯤꯗꯤꯀꯣ ꯃꯣꯏ ꯏꯟꯇꯔꯟ ꯈꯣꯏ ꯂꯥꯛꯑꯦ ꯃꯣꯏ꯫ ꯇꯔꯟ ꯈꯣꯏ ꯂꯥꯛꯑꯦ ꯍꯥꯏꯔꯒ ꯀꯣ꯫ ꯌꯥ ꯀꯣꯁꯨ ꯊꯤꯟꯕꯁꯨ ꯍꯩꯇꯦ꯫ ꯑꯠꯇꯕ꯫ ꯊꯤꯟ ꯊꯤꯟꯕ ꯑꯩ ꯑꯩ ꯑꯩꯉꯣꯟꯗ ꯖꯣ ꯀꯣ ꯀꯥꯞꯄꯗꯤ ꯑꯗꯨꯝ ꯅꯨꯡꯉꯥꯏꯒꯅꯤ ꯍꯥꯏꯕꯗꯤ ꯑꯩꯗꯤ ꯁꯤꯡꯂꯤꯗꯨ ꯆꯥꯎꯕꯅꯤꯅꯀꯣ꯫
ꯍꯣꯏ꯫
ꯐꯥꯎ ꯊꯤꯟꯕ ꯍꯩꯇꯕ ꯑꯗꯨꯒꯤ ꯁꯠꯇꯣꯛꯄ ꯀꯥꯟꯗꯁꯨ ꯏ ꯌꯥꯝ ꯊꯣꯛꯄꯅꯦ ꯑꯁ ꯂꯩꯁꯥꯕꯤ ꯑꯣꯏꯕꯒꯤ ꯐꯕꯅꯤꯗ ꯅꯨꯄꯥꯒ ꯑꯣꯏꯔꯝꯕꯅꯤꯀꯣ ꯑ ꯐꯖꯅ ꯐꯨꯒꯗꯕꯅꯦ꯫
ꯎꯝ
ꯏꯟꯇꯔꯟ ꯑꯩꯈꯣꯏꯗ ꯇꯧꯍꯟꯕꯒꯤꯀꯣ ꯑꯩꯗꯣ ꯁꯥꯎꯅꯤꯡꯕꯅꯤꯅꯦ ꯑꯩꯅ ꯑꯗꯨꯕꯨ ꯀꯔꯤ ꯎꯄꯥꯏ ꯂꯩ ꯁꯥꯎꯅꯤꯡꯉꯦ ꯍꯥꯏꯔꯁꯨꯀꯣ
ꯅꯪꯗꯤ ꯃꯥꯁꯇ꯭ꯔ ꯂꯣꯏꯔꯕ꯭ꯔꯣ
ꯑꯩ ꯃꯥꯁꯇꯔ ꯂꯣꯏꯗꯦ ꯑꯩ ꯎꯝ ꯀꯩꯅꯣ ꯕꯤ ꯑꯦꯁ ꯁꯤ ꯀꯣ ꯁꯥꯏꯟꯁꯇ ꯂꯧꯔꯒ ꯑꯗꯨꯝ ꯂꯣꯏꯁꯤꯜꯂꯦ꯫ ꯀꯦꯃꯤꯁꯇ꯭ꯔꯤ ꯑꯣꯅꯔꯁ ꯆꯠꯂꯅꯤ꯫
ꯑꯥ ꯎꯝ ꯑꯧ
ꯅꯪ ꯍꯧꯖꯤꯛ ꯆꯍꯤ ꯀꯌꯥ ꯁꯨꯔꯒꯦ ꯆꯍꯤ ꯀꯌꯥ ꯁꯨꯔꯒꯦ ꯍꯥꯏꯕꯗꯤ ꯅꯪ ꯍꯧꯖꯤꯛ ꯇ꯭ꯔꯦꯅꯤꯡ ꯆꯠꯄꯗꯣ꯫
ꯊ꯭ꯔꯥꯠ ꯌꯤꯌ꯭ꯔ ꯑꯣꯏꯕ꯫
ꯊ꯭ꯔꯥꯠ ꯌꯤꯌ꯭ꯔ ꯀꯣ꯫
ꯎꯝ
ꯑꯗꯨꯗꯤ ꯂꯣꯏꯔꯅꯤꯅꯦ ꯅꯠꯇ꯭ꯔꯥ꯫
ꯎꯝ
ꯑꯥ ꯑꯣꯠꯁꯥꯏꯠ ꯃꯅꯤꯄꯨꯔꯗꯔ ꯅꯠꯇ꯭ꯔꯒ
ꯑꯁꯤ ꯏꯝꯐꯥꯂꯗ ꯇꯝ ꯕꯅꯦ꯫
ꯁꯤꯟꯐꯝꯗ
ꯍꯣꯏ꯫
ꯑꯣ- ꯏꯃꯥꯟꯅꯕ ꯑꯃ ꯃꯁꯛ ꯐꯖꯕ ꯑꯃ ꯂꯩꯅꯦ ꯌꯥꯝ ꯂꯝꯍꯦꯟꯕꯀꯣ ꯒꯅꯤꯒꯤ ꯗꯤꯄꯥꯔꯠꯦꯟ ꯒꯅꯤꯒꯤꯔꯣꯝꯗ ꯑꯃ ꯕꯦꯔꯥ ꯈꯔ ꯂꯩꯕ ꯊꯥꯖꯤꯟꯁꯤꯔ ꯈꯟꯕꯅꯤꯅꯦ꯫ ꯍꯥꯏ ꯕꯁꯨ ꯁꯨꯡꯏꯟꯏꯟꯗꯕꯣꯀꯣ
ꯎꯝ
ꯗꯨꯒꯤ
ꯀꯦꯗꯧꯔꯦ ꯅꯃꯗꯤ ꯏꯗꯥ
ꯑꯁ ꯌꯥꯝ ꯂꯝꯍꯦꯟ ꯂꯦꯗ꯫ ꯒꯥꯏꯅꯤꯒꯤ ꯄꯔꯣꯕꯂꯦꯝ ꯈꯔꯗ ꯗꯔꯀꯥꯔ ꯂꯩꯕ ꯃꯥꯁꯦ꯫ ꯅꯆꯤꯅꯅꯥꯎꯗꯤ ꯀꯌꯥ ꯁꯨꯒꯦ
ꯑꯩ ꯑꯩꯅ ꯑꯩꯈꯣꯏꯗꯒꯤ ꯑꯍꯥꯟꯅꯦꯕ ꯑꯩꯒꯤ ꯃꯈꯥꯗ ꯅꯨꯄꯤ ꯑꯃ ꯅꯨꯄꯥ ꯑꯃ ꯂꯩꯌꯦ꯫
ꯑꯣ ꯑꯗꯨꯗꯤ ꯌꯥꯝ ꯌꯥꯝ ꯄꯣꯛꯇꯦꯅꯦꯀꯣ꯫
ꯃꯤ
ꯑꯩꯈꯣꯏꯗꯤ ꯅꯨꯄꯥ ꯑꯍꯨꯝ ꯅꯨꯄꯤ ꯑꯃ꯫ ꯑꯩꯅ ꯑꯇꯣꯝꯕꯅꯦ ꯑꯩꯒꯤ ꯕꯦꯛꯒ꯭ꯔꯥꯎꯟ ꯃꯈꯣꯟꯁꯦ ꯇꯥꯕ꯭ꯔꯥ ꯑꯩ ꯀꯩꯅꯣ ꯒꯥꯔꯤ ꯊꯧꯔ ꯂꯩꯕꯒꯤꯀꯣ꯫
ꯒꯔꯤ ꯅꯨꯡꯁꯤꯠ ꯔꯥ ꯈꯔꯥꯇꯥꯔꯦ꯫
ꯑꯣ
ꯑꯗꯨꯨꯏ ꯌꯥꯝꯅ ꯊꯥꯕꯗꯤ ꯅꯠꯇꯦ꯫
ꯎꯝ ꯐꯖꯅ ꯇ꯭ꯔꯦꯟꯅꯤꯡꯗꯣ ꯐꯖꯅ ꯇꯧꯔꯣ ꯑꯗꯨꯒ ꯑꯩꯈꯣꯏ ꯖꯥꯇꯤ ꯃꯁꯦꯟꯗꯗꯤ ꯌꯨꯝ ꯄꯥꯟꯅꯤꯡꯉꯥꯏ ꯇꯧꯀꯣ ꯑꯇꯩ ꯖꯥꯇꯤꯗ ꯄꯥꯟꯗꯅꯤꯡꯉꯥꯏ꯫ ꯇꯥꯕ꯭ꯔꯣ
ꯍꯣꯏ ꯇꯏꯌꯦ꯫
ꯑꯩꯈꯣꯏ ꯖꯥꯇꯤꯒꯤ ꯃꯤꯗ ꯌꯨꯝ ꯄꯥꯅꯤꯡꯉꯥꯏ ꯇꯧꯋꯣ꯫
ꯍꯣꯏ ꯁꯨ ꯄꯅꯤꯡꯇꯕ꯫
ꯍꯥꯥ
ꯂꯧꯒꯗꯧꯅ ꯂꯩꯔꯗꯤ ꯐꯩꯅꯦ
ꯑꯣ ꯂꯩꯔꯝꯒꯅꯤꯗ ꯃꯤꯕꯨꯗꯤ
ꯂꯩꯇꯦ ꯑꯩꯈꯣꯏꯕꯨꯗꯤ ꯈꯣꯏꯔꯤ ꯅꯨꯄꯥꯒꯨꯝꯕꯅꯤꯅ ꯈꯣꯏꯗꯤ ꯅꯨꯄꯥ ꯑꯩꯈꯣꯢꯗꯤ ꯕꯣꯁ ꯇꯧꯔꯒꯂꯩ ꯅꯗ ꯎꯄꯥꯏ ꯂꯩꯇꯦꯕ
ꯂꯩꯒꯅꯤꯗ ꯂꯩꯒꯅꯤꯗ ꯁꯞꯅ ꯇꯞꯅ ꯃꯥꯒꯤ ꯃꯥꯒꯤꯗꯃꯛꯇ ꯄꯤꯕꯤꯕ ꯂꯩꯕꯅꯦ ꯑ ꯑꯩꯗꯤ ꯇꯨꯝꯕꯗ ꯄꯦꯟꯗꯕꯒꯤꯀꯣ ꯑꯁꯦꯡꯕ ꯁꯥꯎꯅꯤꯡꯕꯅꯦ ꯉꯔꯥꯡ ꯑꯩ ꯕ꯭ꯔꯗꯔ ꯏꯟꯂꯣ ꯈꯣꯏꯗ
ꯉꯔꯥꯡ ꯅꯨꯃꯤꯗꯥꯡꯒꯤ ꯆꯥꯛ ꯆꯥꯥꯕꯗ ꯑꯌꯨꯛ ꯄꯨꯡ ꯑꯃꯗꯅꯦ ꯆꯥꯕꯗ
ꯎꯝ
ꯐꯝ ꯐꯝꯃꯒ ꯉꯥꯏꯔꯒ ꯑꯩꯒꯤ ꯏꯆꯦꯒꯤ ꯃꯆꯥꯗꯣ ꯏꯆꯥꯅꯨꯄꯤ ꯍꯥꯏꯁꯤꯔꯥ ꯏꯁꯨ ꯅꯨꯄꯤ ꯍꯥꯏꯁꯤꯔꯥ ꯃꯥꯒꯤ ꯕꯥꯔꯗꯦ ꯂꯩꯕꯀꯣ
ꯎꯝ
ꯑꯩꯅ ꯇꯦꯔꯦꯁ ꯃꯊꯛꯇ ꯀꯥꯔꯒ ꯉꯥꯏ ꯉꯥꯏꯔꯒ ꯆꯥꯔꯁꯤ ꯆꯥꯔꯁꯤ ꯍꯥꯢꯅ ꯃꯣꯏꯗꯤ ꯍꯦꯟꯅ ꯃꯝꯃꯛꯄꯁꯦ ꯃꯣꯏꯗꯤ ꯍꯦꯟꯅ ꯑꯃꯨꯛ ꯅꯨꯡꯉꯥꯏꯔꯛꯄ ꯋꯥꯔꯤ ꯁꯥꯕꯁꯦꯀꯣ
ꯅꯪꯒꯤ ꯅꯣꯏꯒꯤ ꯔꯤꯂꯤꯇꯤꯞꯁꯀ ꯂꯩꯃꯤꯟꯅꯕ꯭ꯔꯥ
ꯍꯥꯥ
ꯅꯣꯏꯒꯤ ꯔꯤꯂꯦꯇꯤꯞꯁꯀ ꯂꯩꯃꯤꯟꯅꯕ꯭ꯔ ꯍꯥꯏꯕ
ꯑꯩꯗꯤ ꯏꯝꯐꯥꯜꯗ ꯑꯩ ꯀꯔꯤ ꯍꯥꯏ ꯄꯔꯃꯤꯅꯦꯟ ꯑꯗꯨꯝ ꯇꯥꯔꯦ ꯑꯩꯗꯤ
ꯑꯣ
ꯑꯩꯈꯣꯏꯒꯤ ꯀꯔꯤ ꯍꯥꯏꯁꯤꯔꯥ ꯑꯩꯈꯣꯏ ꯂꯣꯟꯗ ꯍꯥꯏꯔꯗꯤ ꯗꯤꯂꯨꯡ ꯍꯥꯏꯅꯀꯣ ꯗꯤꯂꯨꯡꯗꯤ ꯆꯤꯡꯗꯅꯦ ꯑꯈꯣꯏ ꯏꯃꯥꯆꯧꯕꯕꯤꯈꯣꯏꯁꯨ ꯑꯩꯈꯣꯏ ꯏꯅꯦ ꯈꯣꯏꯁꯨ ꯑꯩꯈꯣꯏ ꯂꯝꯁꯨ ꯂꯩꯔꯦ ꯑꯩꯈꯣꯏ ꯆꯤꯡꯗ ꯑꯩꯈꯣꯏꯒꯤ ꯐꯥꯝ ꯇꯧꯔꯒꯀꯣ ꯃꯔꯛ ꯃꯔꯛꯇ ꯑꯗꯨꯝ ꯆꯠꯂꯦ ꯑꯗꯨꯒ ꯍꯧꯖꯤꯛꯀꯤ ꯏꯔꯥꯡ ꯍꯧꯖꯤꯛ ꯏꯔꯥꯡ ꯂꯩꯕꯅꯤꯅꯀꯣ ꯆꯠꯇꯕ
ꯌꯥꯝ ꯐꯩꯅꯦ
ꯍꯧꯖꯤꯛꯀꯥꯟꯗꯤ ꯑꯁꯤꯗꯒꯤ ꯑꯗꯨꯝ ꯅꯣꯏꯅ ꯁꯦꯇꯜ ꯇꯧꯔꯒ ꯂꯩꯔꯕ꯭ꯔꯥ ꯏꯝꯐꯥꯜꯗꯒꯤ
ꯊꯥꯏꯅ ꯏꯄꯥꯗꯣ ꯆꯍꯤ ꯅꯥꯏꯟꯇꯤꯟ ꯌꯔꯁ ꯀꯨꯝꯕ ꯁꯨꯕ ꯀꯥꯟꯗ ꯑꯩꯈꯣꯏꯒꯤ ꯑꯄꯧ ꯒꯤꯗꯀꯣ
ꯎꯝ
ꯂꯩꯔꯒ ꯂꯥꯏꯕꯛ ꯐꯕꯒꯤ ꯁꯔꯀꯥꯔꯒꯤ ꯊꯕꯛ ꯐꯪꯕꯒꯤ
ꯎꯝ
ꯁꯔꯚꯤꯁꯇ ꯐꯪꯕꯒꯤ ꯑꯗꯨꯗꯒꯤ ꯑꯗꯨꯝ ꯑꯩꯈꯣꯏ ꯂꯩꯈ꯭ꯔꯦ
ꯑ ꯌꯥꯝꯐꯩ
ꯅꯪ ꯀ ꯅꯪ ꯀꯩ ꯂꯥꯏꯅꯤꯡ ꯍꯥꯏꯕꯗꯤ ꯈ꯭ꯔꯤꯁꯇꯦꯟ ꯑꯣꯏꯕ꯭ꯔꯥ ꯅꯠꯇ꯭ꯔꯒ ꯈ꯭ꯔꯤꯁꯇꯦꯟꯗꯨꯗ ꯀꯦꯊꯂꯤꯛꯔ ꯕꯦꯞꯇꯤꯁꯔ ꯁꯚꯦꯟꯇꯤꯔ ꯀꯔꯤ ꯑꯣꯏꯒꯦ
ꯑꯣ ꯑꯩꯅ ꯕꯦꯞ ꯐꯂꯤꯛ ꯍꯥꯏ ꯇꯥꯔꯦꯅꯦ ꯕꯦꯞ ꯐꯂꯤꯛ ꯏꯃꯥꯅ ꯕꯦꯞꯇꯤꯁ ꯏꯄꯥꯅ ꯀꯦꯊꯂꯤꯛ ꯏꯃꯥꯁꯨ ꯃꯥꯏ ꯕꯦꯞꯇꯤꯁꯀꯤ ꯆꯔꯆ ꯑꯗꯨꯝ ꯆꯠꯂꯦ ꯏꯄꯥꯁꯨ ꯑꯗꯨꯝ ꯃꯥꯏ ꯆꯔꯆ ꯆꯠꯂꯦ ꯇꯣꯉꯥꯟ ꯇꯣꯉꯥꯟꯅꯒ
ꯎꯝ ꯀꯁꯅꯦꯒꯕꯇꯨꯁꯨ ꯁꯤꯀꯥꯏꯗꯦꯗꯥꯒꯅ ꯀꯅꯕ ꯂꯩꯗꯦꯗꯥ ꯏꯁꯁꯣꯔ ꯆ ꯃꯅꯥꯏꯅ
ꯎꯝꯦ ꯅꯃꯥꯗꯤ ꯍꯍꯣꯏ ꯑꯗꯨꯝ ꯖꯥꯇꯤ ꯑꯣꯏꯕ꯭ꯔꯥ ꯑꯩꯈꯣꯏ ꯖꯥꯇꯤ ꯃꯁꯦꯟ ꯑꯣꯏꯕ꯭ꯔꯥ ꯅꯠꯇ꯭ꯔꯒ ꯇꯣꯉꯥꯟꯕ꯭ꯔꯥ
ꯃꯥꯅꯦꯦ ꯖ ꯃꯥꯏ ꯃꯣꯏ ꯂꯣꯏꯅ ꯃꯥ ꯖꯦ ꯃꯥꯏ ꯁꯥꯇꯅꯤ ꯑꯩꯈꯣꯏꯗꯤ
ꯖ ꯃꯩꯔꯣ ꯅꯤꯡꯆꯦ
ꯎ
ꯑꯣꯆꯥ ꯑꯅ ꯑꯩꯈꯣꯏ ꯏꯄꯥꯅꯥ ꯔꯣꯃꯥꯏ ꯏꯃꯥ ꯇꯪꯈꯣꯜ ꯑꯗꯣ ꯎꯝ ꯅꯣꯏ ꯍꯣꯁꯄꯤꯇꯥꯦꯜꯗ ꯂꯩꯕꯅꯤꯅ ꯣꯜꯒꯨꯝꯕꯗꯤ ꯌꯦꯡꯉꯝꯃꯔꯣꯏꯗꯀꯣ ꯌꯦꯡꯕꯕꯨꯗꯤ ꯌꯦꯡꯗꯤ ꯌꯦꯡꯉꯝꯒꯅꯤ ꯑꯗꯨꯕꯨ ꯈꯔ ꯊꯦꯡꯕꯒꯨꯝꯕꯗꯤ ꯌꯦꯡꯕ ꯗꯨꯀꯥꯟꯗꯗꯤ ꯑꯃꯨꯛ ꯍꯧꯒꯠꯄꯗꯨꯀꯥꯟꯗ ꯈꯔ ꯇꯥꯔꯗꯤ ꯍꯥꯏꯅ
ꯍ ꯃꯗꯨꯗꯤꯤꯟ ꯃꯗꯤ ꯎꯝ
ꯎꯝ
ꯑꯗ ꯑ ꯉꯍꯥ ꯑꯣꯏꯔꯒ ꯀꯧ ꯇꯧꯔꯛꯀꯦꯀꯣ
ꯍꯣꯏ ꯍꯣ ꯍꯣꯏ ꯌꯥꯏꯔꯦ ꯌꯥꯔꯦ